ꯑꯦ
ꯍꯜꯂꯣ ꯇꯥꯕ꯭ꯔꯣ
ꯑꯩꯁꯦ ꯑꯩꯁꯨ ꯂꯥꯏꯔꯤꯛꯁꯦ ꯄꯥꯖꯔꯝꯕꯅꯤ ꯈꯔ
ꯀꯩ ꯂꯥꯏꯔꯤꯛ ꯂꯥꯏꯁꯨ ꯅꯠꯇꯕ ꯑꯇꯣꯞꯄ ꯀꯩꯅꯣ ꯆꯥꯛꯀꯗꯤ ꯆꯥꯔꯕꯣ
ꯆꯥꯛꯄꯨꯗꯤ ꯏꯕꯦꯝꯃ ꯄꯨꯡ ꯇꯔꯥꯃꯥꯊꯣꯏ ꯇꯥꯗꯣꯔꯀꯥꯟꯁꯤꯗ ꯀꯔꯥꯏꯗꯒꯤ ꯆꯥꯛꯅꯣ
ꯍꯥꯏꯇꯥꯔꯦ
ꯅꯪ ꯄꯨꯡ ꯀꯌꯥꯗ ꯆꯥꯛ ꯆꯥꯒꯦ
ꯑꯩ ꯉꯁꯤ ꯈꯤꯇꯪꯗꯤ ꯊꯦꯡꯉꯦ ꯄꯨꯡ ꯃꯥꯄ ꯃꯥꯄꯟ ꯑꯗꯥꯏꯗ ꯆꯥꯏ
ꯍꯩꯏꯃꯥ ꯌꯥꯝ ꯊꯦꯡꯉꯤꯅ ꯑꯣ ꯏꯕꯦꯝꯃ ꯏꯕꯦꯝꯃ ꯏꯕꯦꯝꯃ ꯑꯁ ꯅꯪ ꯀꯩꯁꯥꯝ ꯌꯦꯟ ꯕꯣꯔꯥ ꯆꯥꯕꯝꯗꯣ ꯆꯥꯕ ꯅꯠꯇ꯭ꯔꯣ ꯑꯁ ꯑꯗꯨꯒꯤ ꯈꯨꯍꯥꯎꯗꯣ
ꯂꯨꯄꯥ ꯇꯔꯥ ꯇꯔꯥ ꯄꯤꯕꯗꯣ ꯍꯦ
ꯂꯨꯄꯥ ꯇꯔꯥ ꯇꯔꯥ ꯄꯤꯕ꯭ꯔꯣ ꯑꯗꯨꯗꯣ
ꯃꯥꯅꯤ ꯀꯩꯅꯣ
ꯄꯤꯁ ꯑꯃꯗꯨꯗ ꯃꯥ ꯇꯥꯡꯉꯤꯅ ꯑꯗꯨꯗꯤ
ꯀꯩꯅꯣ ꯍꯥꯏꯁꯦ ꯍꯣꯡꯉꯕꯅꯤ ꯀꯩꯅꯣ ꯅꯪꯁꯨ
ꯑꯣ ꯑꯗꯨꯕꯨꯗꯤ ꯍꯣꯡꯉꯤꯀꯣ ꯀꯦ ꯑꯦꯐ ꯁꯤ ꯀꯩꯀꯥ ꯌꯦꯡꯅꯔꯒꯗꯤ
ꯅꯠꯇꯦ ꯑꯩ ꯏꯕꯦꯝꯃ ꯀꯦ ꯑꯦꯐ ꯁꯤ ꯅꯠꯇꯦ ꯑꯇꯩ ꯌꯦꯡꯅꯔꯁꯨ ꯌꯥꯝ ꯍꯣꯡꯒ꯭ꯔꯦ ꯏꯕꯦꯝꯃ
ꯑꯗꯨꯕꯨꯗꯤ ꯍꯣꯡꯉꯦ ꯃꯍꯥꯎꯗꯨꯒ ꯍꯥꯏꯔꯨꯔꯗꯤ ꯌꯥꯝ ꯊꯤꯅ ꯌꯥꯔꯦ ꯑꯩ ꯌꯥꯝ ꯄꯦꯟꯖꯔꯦ
ꯀꯔꯥꯏꯗ ꯍꯥꯏꯅꯣ ꯑꯃ ꯀꯔꯝꯕꯅꯣ ꯑꯃ ꯂꯩꯔꯛ ꯑꯃ ꯃꯅꯨꯡ
ꯃꯥꯅꯦ ꯃꯥꯅꯦ ꯃꯥꯅꯦ ꯍꯣ ꯍꯣ ꯍꯣꯏ ꯑꯩ
ꯑꯗꯨꯗꯒꯤ ꯃꯣꯏꯗꯤ ꯇꯟꯗꯣ ꯇꯟꯗꯣ ꯆꯥꯔꯕ ꯂꯨꯄꯥ ꯃꯉꯥ ꯇꯔꯥ ꯇꯔꯥ ꯄꯤꯕꯗꯣ
ꯇꯟꯗꯨꯗꯤ ꯆꯥꯗ꯭ꯔꯤꯌꯦ
ꯄꯥꯔꯊꯥ ꯃꯆꯥꯒꯤ ꯇꯥꯏꯞꯇ ꯍꯧꯕꯅꯦꯕꯀꯣ
ꯃꯣꯏꯒꯤ ꯆꯞ ꯆꯞ ꯃꯥꯟꯅꯕ ꯃꯐꯝꯗꯨꯗꯔꯣ ꯍꯩꯃꯥ ꯑꯗꯨꯗꯤ ꯆꯥꯗ꯭ꯔꯤꯌꯦ ꯑꯂꯨ ꯀꯩꯀꯥ ꯍꯥꯞꯄ꯭ꯔꯣ
ꯑꯜ ꯑꯜꯂꯨ ꯀꯩꯀꯥ ꯍꯥꯏꯁꯦ ꯃꯣꯏ ꯀꯤꯂꯤ ꯆꯥꯅꯥꯏ ꯇꯥꯏꯞꯇ ꯈ ꯑꯜꯂꯨ ꯃꯅꯨꯡ ꯄꯔꯥꯊꯥ ꯑꯣꯏꯅ ꯍꯥꯞꯄꯗꯣ ꯅꯠꯇꯦꯕ ꯂꯥꯏ ꯀꯃꯥꯏꯅ ꯍꯥꯏꯗꯣꯏꯅꯣ ꯄꯔꯥ ꯊꯥꯒꯤ ꯇꯥꯏꯞꯇꯗꯤ ꯇꯧꯗꯣꯏꯅꯦꯕꯀꯣ ꯃꯆꯥ ꯑꯣꯏꯕꯅꯦꯕ ꯍꯥꯎꯕꯅꯦ ꯈꯪꯗꯦ ꯍꯥꯎꯕꯅꯦ ꯍꯥꯎꯕꯅꯦ
ꯏꯕꯦꯝꯃ ꯑꯗꯨꯕꯧꯗꯤ ꯆꯥꯗ꯭ꯔꯤ ꯑꯩ ꯌꯦꯟ ꯕꯣꯔꯥ ꯆꯥꯔꯒ ꯑꯗꯨꯝ ꯑꯩ ꯄꯨꯟꯁꯤꯁꯦ ꯄꯦꯟꯖꯔꯦ ꯑꯥ
ꯍꯥꯎꯕꯅꯦ ꯏꯕꯦꯝꯃ ꯈꯪꯗꯦ ꯑꯩ ꯉꯁꯤꯗꯤ ꯑꯩ ꯗꯥꯏꯒ꯭ꯔꯥꯝ ꯌꯦꯛꯅꯕ ꯍꯣꯠꯅꯕꯗ ꯑꯩ ꯁꯤꯔꯦ ꯍꯥꯏꯕ
ꯀꯩꯒꯤꯅꯣꯏ ꯅꯣꯡꯃꯗ ꯀꯌꯥ ꯌꯦꯛꯍꯟꯒꯦ ꯅꯣꯏꯒꯤ
ꯅꯠꯇꯦ ꯏꯕꯦꯝꯃ ꯑꯩꯅ ꯅꯍꯥꯟꯒꯩ ꯁꯨꯡꯌꯦꯛ ꯌꯦꯛꯎꯗꯕꯒꯤ
ꯗꯕꯒꯤ
ꯍꯣꯏ ꯌꯦꯛꯎꯗꯕꯒꯤ ꯑꯩꯁꯦ ꯍꯧꯖꯤꯛ ꯂꯣꯏ ꯐꯨꯒꯠꯈꯤꯗꯣꯏꯅꯦ
ꯏꯃꯥꯏꯄꯦꯝꯃ ꯀꯌꯥꯝ ꯊꯤꯅ ꯀꯨꯏꯅ ꯌꯦꯛꯎꯗ꯭ꯔꯒꯦ ꯍꯥꯏꯁꯦ
ꯌꯥꯝꯅ ꯌꯥꯝ ꯀꯥ ꯑꯃꯍꯦꯟꯅ ꯀꯨꯏꯒꯤꯒꯦ
ꯅꯤꯠ ꯊꯥꯔꯨꯕ꯭ꯔꯣ ꯀꯃꯥꯏ ꯇꯧꯒꯦꯅꯪ
ꯍꯣꯏ ꯅꯤꯠ ꯊꯥꯔꯨꯕꯒꯤꯅꯤ ꯏꯕꯦꯝ
ꯑꯗꯨꯒ ꯌꯦꯡꯍꯧꯗ꯭ꯔꯥꯕ
ꯎꯝ
ꯑꯦꯛꯖꯥꯝ ꯀꯃꯥꯏꯅ ꯇꯧꯔꯝꯒꯦ
ꯑꯦꯛꯖꯥꯝ ꯏꯕꯦꯝꯃ ꯑꯦꯛꯖꯥꯝꯗꯤ ꯐꯣꯂꯥ ꯇꯣꯠꯂꯦ ꯏꯕꯦꯝꯃ ꯐꯣꯂꯥ
ꯐꯣꯂꯥꯗ ꯇꯣꯠꯄ ꯅꯠꯇ꯭ꯔꯦ ꯏꯕꯦꯝꯃ ꯂꯣꯢ ꯇꯣꯠꯂꯦ ꯏꯕꯦꯝ
ꯅꯣꯏ ꯐꯥꯔꯁ ꯁꯦꯃꯤꯁꯇꯔ ꯑꯣꯏꯔꯣ ꯅꯪꯒꯤꯁꯦ
ꯐꯥꯔꯁ ꯁꯦꯃꯦꯁꯇꯔꯅꯦ ꯑꯗꯨꯒ ꯃꯊꯪ ꯁꯦꯀꯦꯟ ꯁꯦꯝ ꯀꯥꯗꯣꯏꯕ ꯍꯟꯗꯛ ꯑꯒꯁ ꯁꯦ ꯍꯟꯗꯛ ꯑꯒꯁ ꯇ ꯑꯦꯛꯖꯥꯝꯅꯦ ꯍꯥꯏꯕ
ꯀꯩꯅꯣ ꯏꯕꯦꯝꯃ
ꯑꯗꯨꯅꯦ ꯍꯥꯏꯁꯦ ꯑꯗꯨꯅ ꯏꯕꯦꯝꯃ ꯑꯩ ꯑꯩ ꯑꯩ ꯍꯧꯖꯤꯛ ꯑꯩ ꯍꯧꯖꯤꯛꯅꯦ ꯈꯪꯕ꯭ꯔꯥ ꯑꯩ ꯀꯞ ꯏꯇꯣꯝꯇ ꯉꯥꯏꯔꯕꯅꯤ ꯑꯥꯎꯅ ꯈꯪꯗꯦ ꯑꯩ ꯈꯧ ꯅꯪꯉꯣꯟꯗ ꯑꯩꯅ ꯀꯩꯁꯥꯝꯄꯥꯠꯇ ꯑꯩꯒꯤ ꯗꯥꯢꯒ꯭ꯔꯥꯝ ꯃꯉꯥꯃꯨꯛ ꯌꯦꯛꯄꯤꯔꯛꯑꯣꯅ ꯊꯤꯟ ꯂꯥꯛꯑꯅꯤ
ꯀꯔꯤ ꯂꯨꯄꯥ ꯇꯔꯥ ꯇꯔꯥ ꯗꯥꯏꯒ꯭ꯔꯥꯝ ꯑꯃꯗ
ꯎꯝ ꯑꯍꯣꯏ ꯍꯣꯏ ꯑꯗꯨꯝ ꯌꯥꯢꯌꯦ ꯂꯨꯄꯥ ꯇꯔꯥꯗꯨꯗꯤ ꯏꯃꯥ ꯑꯗꯨꯏꯗꯤ ꯇꯔꯥ ꯌꯦꯛꯄꯤꯔꯛꯑꯒꯦꯔ ꯑꯩ ꯑꯣꯐꯔ ꯇꯧ ꯉꯝꯅꯤꯑꯦ
ꯌꯥꯏ ꯀꯩꯅꯣꯗꯨꯗꯤ ꯍꯥ ꯍꯥ ꯍꯥ
ꯅꯪꯒꯤ ꯄꯩꯁꯥꯗꯨꯒ ꯑꯩ ꯂꯨꯄꯥ ꯆꯥꯇ꯭ꯔꯨꯛ ꯗꯥꯏꯔꯦꯛ ꯄꯤꯔꯛꯑꯒꯦ
ꯌꯥꯢꯑꯦ ꯌꯥꯢꯑꯦ ꯑꯧꯗꯤ ꯍꯥ ꯍꯥ
ꯒ꯭ꯔꯥꯝꯁꯦ ꯂꯨꯗꯤ ꯂꯨꯕꯅꯤꯀꯣ
ꯀꯌꯥꯝ ꯂꯨꯒꯦ ꯍꯥꯏꯔꯤꯁꯤꯕꯣ ꯋꯥꯠ
ꯑꯩ ꯑꯩ ꯍꯣꯔꯦꯟ ꯌꯥꯝ ꯂꯩ ꯏꯔꯥꯏ ꯂꯥꯏꯕ ꯏꯔꯥꯏ ꯂꯥꯏꯕ ꯀꯩꯅꯣꯈꯩꯗꯣ ꯈꯟꯒꯠꯂꯛꯑꯒ ꯅꯪꯉꯣꯟꯗ ꯄꯤꯔꯛꯑꯁꯨ ꯄꯤꯔꯛꯑꯒꯦ
ꯌꯥꯏꯌꯦ ꯑꯗꯨꯁꯨꯨ
ꯏꯔꯥꯏ ꯂꯥꯏꯕ ꯑꯩꯅ ꯑꯔꯨꯕꯗꯨ ꯌꯦꯛꯑꯒ ꯑꯩ ꯍꯧꯖꯤꯛ ꯉꯥꯎꯔꯒ ꯆꯠꯂꯤ ꯆꯦꯜꯂꯤꯍꯦ
ꯀꯩꯒꯤ
ꯑꯉꯥꯎꯕꯤ ꯑꯃ ꯑꯣꯏꯔꯒ ꯑꯗꯨꯒꯤ ꯑꯗꯨ ꯂꯣꯏꯔꯔꯣꯏ ꯈꯟꯕꯒꯤ
ꯑꯣ ꯑꯣ ꯑꯣ ꯗꯥꯏꯒ꯭ꯔꯥꯝ ꯂꯣꯏꯔꯔꯣꯏ ꯈꯟꯕꯒꯤ ꯉꯥꯎꯔꯤꯕ
ꯃꯥ
ꯏꯕꯦꯝꯃ ꯍꯦꯟꯃꯜꯂꯤ ꯅꯪꯃꯁꯨ
ꯑꯩꯁꯨ ꯍꯣꯏ ꯄꯥꯗꯦ ꯏꯕꯦꯝꯃ ꯀꯗꯥꯢꯗꯩ ꯄꯥꯔꯨꯗꯣꯢꯅꯣ ꯏꯕꯦꯝꯃ ꯄꯨꯔꯥ ꯀꯩꯅꯣ ꯀꯃꯥꯏ ꯍꯥꯏꯅꯤ ꯍꯥꯟꯅ ꯀꯔꯤꯝ ꯄꯥꯔꯨꯗꯕꯒꯤ ꯈꯪꯕ꯭ꯔꯥ ꯏꯁꯥꯗ ꯀꯩꯝ ꯈꯪꯗꯕꯤꯗꯣꯍꯦ
ꯑꯣ ꯑꯣ ꯑꯣ ꯑꯣ ꯑꯣ ꯑꯁ ꯀꯩꯅꯣ ꯅꯪ ꯈꯜꯂꯤꯁꯤꯕꯣ ꯏꯕꯦꯝꯃ
ꯑꯩꯅ ꯁꯣꯝꯀꯥꯟꯗ ꯇꯣꯉꯥꯟꯕ ꯑꯇꯣꯞꯄ ꯑꯃꯒꯤ ꯄꯥ ꯂꯩꯔꯦ ꯑꯗꯨꯒ ꯑꯩꯅ ꯀꯃꯥꯏꯅ ꯀꯩꯅꯣꯒꯤ ꯑꯃ ꯑꯗꯨꯒꯤ ꯑꯃꯨꯛ ꯀꯃꯥꯏꯅ ꯑꯩꯁꯤꯕꯨ ꯂꯥꯏꯔꯤꯛ ꯂꯥꯢꯁꯨ ꯌꯥꯝ ꯍꯕꯤꯔꯣ ꯑꯩꯁꯤꯕꯨ ꯀꯣꯛ ꯌꯥꯝ ꯂꯤꯡꯕꯤꯒꯤ ꯇꯥꯢꯞ
ꯑꯗꯣ ꯅꯪ ꯇꯁꯦꯡꯅ ꯅꯪ ꯔꯦꯕꯦꯜꯅ ꯌꯨꯝꯗ ꯈꯛꯇ ꯔꯦꯕꯦꯜ ꯈꯛꯇ ꯇꯧꯗꯅ ꯑꯩꯅ ꯍꯥꯏꯗꯤ ꯑꯩꯅ ꯍꯥꯏꯗꯤ ꯅꯨꯄꯥꯅ ꯌꯥꯅꯤꯡꯗꯦ ꯅꯪꯗꯣ ꯔꯤꯅꯤꯠ ꯑꯃꯨꯛꯀ ꯊꯥꯎ ꯈꯣꯠꯂꯣ ꯍꯥꯏꯇꯥꯥꯔꯒꯁꯨ ꯎꯝ ꯀꯩ ꯍꯥꯏꯅꯤ ꯑꯥ ꯅꯣꯏ ꯅꯣꯏ ꯒꯤ ꯄꯩꯁꯥꯅ ꯃꯤꯡ ꯆꯟ ꯆꯟꯕꯤꯔꯁꯤ ꯒꯦ ꯑꯗꯨꯒ ꯑꯩꯒꯤ ꯂꯥꯏꯔꯤꯛ ꯄꯥꯐꯝ ꯊꯣꯛꯄ ꯑꯩꯒꯤ ꯕꯣꯛꯄ ꯑꯃ ꯄꯥꯅꯤ ꯅꯣꯏꯒꯤꯗꯣ ꯄꯥꯔꯣꯏ ꯀꯥꯏꯅꯒ ꯑꯗꯨꯃꯥꯏꯅ
ꯁꯨꯃꯥꯢꯅ ꯑꯗꯨꯝ ꯃꯤꯒꯤ ꯃꯈꯥ ꯄꯣꯜꯂꯒ ꯑꯗꯨꯝ ꯍꯤꯡꯗꯣꯔꯦ
ꯍꯨ ꯍꯨ ꯍꯨ ꯑꯩꯅ ꯍꯥꯏꯗꯤ ꯌꯥꯝ ꯊꯤꯅ ꯁ꯭ꯇ꯭ꯔꯦꯁ ꯂꯩꯅꯤ ꯍꯥꯏꯕ ꯃꯦꯗꯤꯀꯦꯜ ꯇꯞꯅ ꯇꯞꯅ ꯀꯃꯥꯏꯅ ꯑꯃꯨꯛꯀ ꯅꯤꯠ ꯊꯥꯕꯒꯤ ꯋꯥꯈꯜꯗꯣ ꯑꯃꯨꯛ ꯈꯟꯗꯣꯢꯅꯣ ꯍꯥꯏꯕꯅꯤꯗ ꯑꯩ ꯉꯝꯃꯣꯢ ꯍꯥꯏ
ꯎꯝ ꯁ꯭ꯇ꯭ꯔꯦꯁ ꯈꯨꯂꯩ ꯑꯃꯅꯤ ꯕꯦꯝꯃ ꯑꯗꯨꯒꯤ ꯑꯩꯁꯦ ꯏꯁꯇ꯭ꯔꯦꯁꯁꯦ ꯄꯨꯉꯝꯃꯟꯗꯗꯅ ꯑꯩꯁꯦ ꯑꯗꯨꯝ ꯄꯥꯗ꯭ꯔꯦꯕ ꯂꯥꯏꯔꯤꯛꯇꯣ ꯑꯅꯤꯃꯛ ꯑꯗꯨꯝ ꯄꯥꯕ ꯌꯥ ꯗ꯭ꯔꯦꯕ ꯑꯃ ꯍꯣꯠꯅꯒꯗꯕ ꯁꯨꯃꯨꯛ ꯉꯥꯎ ꯂꯩꯔꯦ ꯑꯗꯨꯒ ꯑꯃ ꯑꯃꯨꯛ ꯄꯥꯒꯗꯕꯁꯨ ꯑꯃꯨꯛ ꯉꯥꯎ ꯂꯩꯔꯦꯗꯅ ꯑꯗꯨꯒꯤ ꯑꯗꯥꯢꯅ ꯇꯧꯔꯒ ꯑꯩ ꯗꯦ ꯄꯥꯕꯝ ꯂꯥꯛꯐꯝ ꯈꯪꯗꯗꯅ ꯏꯕꯦꯝꯃ ꯑꯩꯗꯣ ꯄꯥꯗ꯭ꯔꯕꯅꯦ ꯍꯥꯏꯕ
ꯑꯁ ꯃꯊꯥ ꯌꯥꯝ ꯁꯥꯅꯤ ꯍꯥꯏꯕ ꯏꯕꯦꯝꯃ
ꯍꯥ ꯏꯕꯦꯝꯃ ꯑꯗꯨꯏ
ꯏꯕꯦꯝꯃ ꯕꯦꯛꯀꯗꯤ ꯆꯥꯍꯟꯕꯤꯔꯛꯀꯅꯨꯀꯣ ꯏꯃꯥꯟꯅꯕꯤꯅꯦ ꯍꯥꯏꯕꯗꯤ ꯏꯀꯥꯏꯖꯩ
ꯅꯝꯁꯦ ꯏꯕꯦꯝꯃ ꯕꯦꯛ ꯕꯦꯛꯂꯣ ꯕꯦꯛꯇꯦ ꯑꯩꯁꯦ ꯀꯃꯥꯏ ꯍꯥꯏꯅꯤ ꯀꯩꯅꯣꯒꯤ ꯆꯥꯗꯣꯏꯅꯦꯕ ꯆꯥꯔꯒꯗꯤ ꯀꯩꯅꯣ ꯑꯩꯒꯤ ꯑꯦꯇꯦꯟꯗꯦꯟꯁ ꯁꯨꯗꯕꯒꯤ ꯑꯇꯩ ꯅꯠꯇꯕ ꯈꯪꯕ꯭ꯔꯥ ꯍꯣꯏ ꯑꯦꯇꯦꯟꯗꯦꯟꯁ ꯁꯨ ꯁꯨꯗꯦꯕ ꯑꯩꯁꯦ ꯍꯧꯖꯤꯛ ꯂꯤꯞ ꯄꯤꯁꯟꯅꯗꯣꯏꯅꯦꯕ
ꯀꯔꯤꯅꯣ ꯏꯕꯦꯝꯃ ꯑꯗꯨꯝ ꯆꯠꯂꯣ ꯀꯩꯗꯧꯔꯒꯦ
ꯆꯠꯂꯤ ꯆꯠꯂꯤ ꯑꯗꯣ ꯍꯧꯖꯤꯛ ꯄꯩꯈꯥ ꯃꯌꯥ ꯈꯛꯇꯪ ꯅꯛꯁꯜꯂ ꯀꯥꯟꯗ ꯑꯩ ꯑꯦꯇꯦꯟꯗꯦꯟꯁꯇꯨ ꯁꯨꯗ꯭ꯔꯦꯗꯅ ꯅꯍꯥꯟꯒꯩ ꯆꯠꯇꯕꯒꯤ ꯁꯨꯔ ꯁꯨꯗꯤ ꯁꯨ ꯄꯨꯔꯔꯣꯏꯕ ꯑꯗꯣ ꯑꯩꯅ ꯈꯔ ꯇꯧꯁꯟꯅꯕ ꯇꯥꯔꯦꯗꯅ ꯀꯩꯅꯣ ꯁꯨꯃꯥꯏ ꯇꯧꯕꯅꯦ ꯑꯩꯗꯣ ꯍꯣꯏ ꯍꯣꯏ ꯍꯣꯏ ꯑꯗꯨꯃꯥꯏꯅ ꯇꯧꯔꯒ ꯀꯩ ꯀꯩꯅꯣ ꯃꯌꯥꯝ ꯌꯥꯟ ꯖꯜꯂꯒ ꯑꯝꯇ ꯄꯤꯒꯤꯒꯦ ꯇꯧꯕꯅꯦ ꯑꯗꯨ ꯑꯗꯨꯁꯨ ꯉꯝꯗ꯭ꯔꯦ ꯑꯣꯖꯥꯗꯅ ꯑꯣꯖꯥꯅ ꯑꯣꯖꯥ ꯈꯔꯅ ꯑꯇꯣꯞꯄ ꯈꯔꯅꯗꯤ ꯑꯗꯨꯝ ꯊꯥꯒꯠꯂꯛꯀꯅꯤꯕ ꯑꯩꯗꯣ ꯃꯣꯏꯗꯤ ꯁꯨꯏꯌꯦꯕ ꯑꯗꯣ ꯍꯧꯖꯤꯛ ꯀꯩꯅꯣꯁꯦ ꯑꯩꯒꯤ ꯃꯈꯣꯏꯒꯤ ꯐꯤꯖꯤꯌꯣꯒꯤꯁꯦ ꯁꯨꯗꯕ ꯑꯗꯨꯒꯤ ꯑ ꯐꯤꯖꯤꯌꯣ ꯐꯤꯖꯤꯌꯣꯂꯣꯖꯤ ꯗꯤ ꯀꯃꯥꯏ ꯍꯥꯏꯅꯤ ꯑꯗꯨꯝ ꯆꯞ ꯃꯥꯟꯅꯩ ꯑꯩꯈꯣꯏꯅ ꯑꯥ ꯀꯩꯅꯣ ꯀꯤ ꯑꯥ ꯚꯥꯏꯌꯣꯗ ꯇꯝꯈꯤꯕꯗꯣ ꯑꯗꯨꯃꯥꯏꯅ ꯗꯨꯝ ꯑꯗꯨꯝꯕ ꯀꯩꯅꯣ ꯃꯦꯟꯁꯆꯨꯔꯦꯁꯟ ꯍꯥꯏꯔꯣ ꯑꯗꯨ ꯑꯗꯨꯗꯒꯤ ꯑꯣꯕꯨꯂꯦꯁꯟ ꯐ꯭ꯔꯇꯤꯂꯥꯏꯖ ꯖꯦꯁꯟ ꯌꯥꯝꯅ ꯍꯤꯌꯨꯃꯦꯟꯅꯤꯁ ꯐꯤꯖꯤꯌꯣꯂꯣꯖꯤꯒꯤ ꯑꯣꯏꯅ ꯇꯝꯕ ꯑꯥ ꯑꯣꯗꯩ ꯑꯦꯅꯥꯇꯣꯃꯤ ꯂꯣꯏ ꯇꯝꯃꯤ ꯑꯦꯅꯥꯇꯣꯃꯤꯁꯨ ꯇꯝꯃꯤ ꯕꯥꯏꯑꯣ ꯀꯦꯝꯁꯨ ꯇꯝꯃꯤ ꯏꯕꯦꯝꯃ ꯏꯕꯦꯝ ꯑꯗꯨꯒꯤ ꯑꯩ ꯉꯥꯎꯕꯗ ꯂꯣꯏꯔꯦ ꯏꯕꯦꯝ ꯑꯩ ꯋꯥꯕꯗ
ꯍꯩꯃꯥ ꯗꯦꯟꯇꯦꯜꯒꯤ ꯑꯣꯏꯇꯥꯔꯒꯗꯤ ꯌꯥꯒꯤ ꯈꯇꯪ ꯇꯝꯍꯜꯂꯣꯗꯅ
ꯏꯕꯦꯝꯃ ꯐꯨꯜ ꯕꯣꯗꯤꯅꯤ
ꯍꯩꯃꯥ ꯍꯩꯃꯥ ꯄꯨꯜ ꯑꯍ ꯑꯍ ꯐꯨꯜꯕꯣꯗꯤ ꯇꯝꯃꯤꯕ ꯑꯗꯨꯁꯨ
ꯍꯣꯏ
ꯀꯔꯤꯒꯤ ꯅꯪ ꯍꯌꯦꯡꯋꯥꯏ ꯃꯤꯗꯣ ꯂꯥꯏꯌꯦꯡ ꯌꯥꯔ ꯗꯣꯔꯤꯕꯣ ꯗꯦꯟꯇꯤꯁꯅꯦ ꯍꯥꯏꯔꯒ
ꯌꯥꯔꯣꯏ ꯏꯕꯦꯝꯃ ꯑꯗꯣ ꯃꯣꯏ ꯀꯩꯍꯥꯏꯇꯥꯔꯦ ꯀꯣꯟꯅ ꯑꯃꯨꯛ ꯀꯩꯅꯣ ꯁꯤꯒꯤ ꯂꯥꯏꯟꯖꯤꯗꯒꯤ ꯃꯥꯏ ꯃꯤꯠꯀꯤ ꯀꯣꯁꯃꯦꯇꯣꯂꯣꯖꯤ ꯀꯩꯀꯥ ꯆꯪꯕ ꯌꯥꯏꯗꯅ ꯑꯃꯨꯛ ꯑꯗꯨ ꯇꯧꯔꯒ ꯑꯃꯨꯛ ꯑꯦꯁꯊꯦꯇꯤꯛꯀ ꯇꯧꯔꯒ ꯃꯥꯏ ꯀꯩꯀꯥꯒꯤ ꯑꯗꯨꯃ
ꯆꯪꯉꯣ ꯑꯗꯨꯗꯤ ꯑꯗꯨꯗ ꯑꯣꯏꯅ
ꯑꯩꯁꯨ ꯑꯗꯨꯏꯗꯣ ꯑꯣꯏꯅ ꯈꯜꯂꯝ ꯈꯜꯂꯤꯅꯦꯕ ꯍꯧꯖꯤꯛꯁꯦ ꯑꯗꯥꯏꯅ ꯆꯪꯉꯒꯦ ꯑꯩꯗꯣ ꯑꯩꯒꯁꯨ ꯂꯥꯏꯟꯁꯦ ꯈꯔ ꯆꯥ ꯅꯅꯤꯅ ꯑꯩ ꯍꯧꯖꯤꯛ ꯑꯩ ꯍꯧꯖꯤꯛ ꯐꯣꯟ ꯀꯩꯅꯣ ꯀꯩ ꯍꯥꯏꯇꯥꯔꯦ ꯃꯃꯤ ꯁꯦꯡꯕ ꯈꯔ ꯑꯃ ꯂꯩꯔꯒ ꯑꯩ ꯍꯧꯖꯤꯛ ꯏꯟꯁꯇꯥꯒ꯭ꯔꯥꯝ ꯗꯥ ꯑꯩꯒꯤ ꯀꯩ ꯀꯩꯅꯣ ꯈꯔ ꯊꯥꯒꯠꯄ ꯍꯧꯔꯅꯤ ꯕ꯭ꯂꯣꯛ ꯑꯩꯒꯤ ꯊꯥꯒꯠꯂꯛꯑꯅꯤ ꯑꯗꯨꯝ ꯋꯥ ꯉꯥꯡꯕꯗ ꯑꯗꯨꯃꯥꯏ ꯑꯦꯟꯇꯔꯇꯦꯟꯅꯤꯡ ꯑꯣꯏꯕꯅꯤꯅꯅꯦ
ꯑꯣꯏꯌꯦ ꯑꯣꯏꯌꯦ ꯏꯕꯦꯝꯃ ꯇꯧꯔꯣ ꯀꯩꯅꯣ ꯑꯩꯗꯤ ꯌꯥꯏꯌꯦ
ꯑꯗꯨꯒ ꯌꯦꯡꯉꯨꯅꯦ ꯑꯩꯗꯣ ꯐꯥꯎꯔꯛꯑꯅꯤ ꯑꯗꯨꯒ ꯑꯩꯗꯣ ꯕꯤ ꯇꯤ ꯑꯩ ꯀꯩꯅꯣ ꯕꯤ ꯇꯤ ꯑꯦꯁ ꯑꯦꯛꯖꯣ ꯎꯅꯕ ꯆꯠꯂꯅꯤ ꯑꯗꯨꯒ ꯅꯣꯏꯕꯨꯗꯤ ꯑꯩꯅ ꯍꯨꯟꯇꯣꯛꯑꯝꯃꯅꯤ ꯑꯩꯅ ꯅꯣꯏꯗ ꯚꯗꯤꯑꯣ ꯊꯥꯔꯛꯑꯅꯤ ꯅꯣꯏ ꯅꯨꯡꯉꯥꯏꯍꯧꯔꯔꯣꯏ ꯑꯩ ꯀꯦꯝ ꯈꯟꯗꯦ ꯑꯗꯨꯅ
ꯏꯕꯦꯝꯃ ꯑꯩ ꯑꯩ ꯀꯣꯔꯤꯌꯥꯗ ꯆꯠꯇꯣꯏꯅꯦ ꯑꯩꯁꯦ ꯏꯕꯦꯝꯃ ꯍꯧꯔꯛꯀꯅꯨ ꯍꯨ
ꯏꯕꯦꯝꯃ ꯅꯪꯒꯤ ꯅꯨꯄꯥꯅ ꯈꯔ ꯀꯣꯔꯤꯌꯥꯗ ꯂꯩꯔꯦ ꯍꯥꯏꯗꯨꯅ ꯅꯪ ꯆꯠꯀꯅꯤ ꯍꯥꯏꯕ ꯂꯩ
ꯏꯕꯦꯝꯅ ꯑꯩ ꯄꯥꯁꯄꯣꯔꯠꯀ ꯁꯦꯝꯕ ꯂꯣꯏꯔꯦ
ꯑꯁꯦꯡꯀꯤꯔꯥ ꯀꯔꯝ ꯀꯥꯟꯗꯅꯣ ꯅꯪ ꯆꯠꯇꯧꯁꯦ
ꯍ ꯀꯔꯤꯕ
ꯀꯔꯝ ꯀꯥꯟꯗ ꯆꯠꯀꯦ ꯈꯜꯂꯤꯅꯣꯕ ꯑꯗꯨꯗꯤ ꯋꯥ
ꯑꯗꯣ ꯑꯩ ꯍꯥꯢꯗꯤ ꯀꯣꯟꯐꯔꯦꯟꯗꯀꯨꯝꯕꯁꯨ ꯆꯠꯄ ꯌꯥꯏꯗꯅ
ꯃꯥ ꯀꯟꯐ꯭ꯔꯦꯟꯁ ꯀꯨꯝꯕꯒ ꯂꯩꯔꯗꯤ ꯌꯥꯝ ꯆꯠꯅꯤꯡꯉꯦ ꯅꯪꯖꯦ ꯌꯥꯝ ꯈꯪꯗꯧ ꯑꯩ ꯌꯥꯝ ꯆꯠꯅꯤꯡꯉꯦ
ꯑꯗꯨ ꯑꯗꯨꯗ ꯑꯣꯏꯅ ꯄ꯭ꯂꯥꯟ ꯇꯧꯕ ꯑꯩꯁꯦ
ꯎꯝ ꯑꯩꯁꯨ ꯑꯗꯨꯒꯨꯝꯕ ꯑꯗꯥꯏꯅꯒ ꯑꯗꯥꯏꯅꯒ ꯇꯧꯔꯗꯤ
ꯑꯗꯣ ꯏꯕꯦꯝꯃ ꯄꯥꯁꯄꯣꯔꯠ ꯍꯥꯟꯅ ꯁꯦꯝꯃꯨꯆꯣ ꯆꯠꯂꯣ ꯌꯥꯔꯦ
ꯄꯥꯁꯄꯣꯔꯠ ꯁꯦꯝꯕꯁꯦ ꯀꯥꯔꯠꯇꯣ ꯆꯍꯤ ꯀ꯭ꯌꯥꯅꯣ ꯂꯤꯃꯤꯠꯀ ꯂꯩꯇꯕ꯭ꯔꯣ ꯍꯥꯏꯁꯦ
ꯂꯩꯇꯦꯍꯦ ꯀꯔꯤꯅꯣ ꯍꯅꯨꯔꯕ ꯅꯪꯅ
ꯁꯤꯗꯒꯤ ꯁꯤ ꯃꯇꯝꯁꯤꯕꯨꯛ ꯚꯦꯂꯤꯠ ꯑꯣꯏ ꯀꯥꯏꯅ ꯇꯧꯕꯗꯣ ꯆꯍꯤ ꯇꯔꯥ ꯑꯩ ꯈꯪ ꯑꯩ ꯀꯩꯅꯣ ꯆꯍꯤ ꯑꯃꯅꯤ ꯂꯩꯔ ꯁꯦꯝꯃꯛꯀꯦ ꯑꯗꯨꯗꯤ
ꯁꯦꯝꯃꯣ ꯁꯦꯝꯃꯣ ꯍꯣꯏ ꯇꯝ ꯃꯦꯗꯤꯀꯦꯜꯁꯨ ꯇꯝꯃꯤꯕꯅꯤ ꯅꯪ
ꯍꯣ ꯑ ꯍꯣꯏ ꯊꯥꯗꯣꯛꯄꯁꯨ ꯌꯥꯈꯤꯔꯣꯏ ꯑꯗꯨꯒ ꯑꯩ ꯑꯩ ꯅꯠꯇꯦ ꯑꯩ ꯀꯣꯢꯄꯨꯂꯞ ꯆꯠꯅꯤ ꯏꯕꯦꯝꯃ
ꯅꯪ ꯇꯝꯕ ꯂꯣꯏꯔꯝꯗꯥꯏꯗ ꯁꯦꯝꯃꯣ ꯑꯗꯨꯗꯤ ꯆꯞ ꯆꯥꯔꯦ
ꯆꯞ ꯆꯥꯔꯦ ꯑꯗꯨꯒ ꯑꯩꯅ ꯇꯩꯕ ꯑꯩꯅ ꯇꯧꯔꯛꯄꯗꯤ ꯌꯦꯡꯉꯨ
ꯑꯩꯁꯨ ꯅꯪ ꯃꯇꯨꯡ ꯏꯟꯅꯍꯧꯔꯒꯦ ꯑꯗꯨꯗꯤ ꯌꯥꯔꯦꯅ
ꯏꯅꯍꯧꯔꯣ ꯏꯅꯍꯧꯔꯣ
ꯑꯗꯨꯅꯦ ꯊꯥ ꯑꯍꯨꯝꯃꯨꯛ ꯆꯪꯕꯅꯦ ꯄꯥꯁꯄꯣꯔꯠ ꯁꯦꯝꯕꯗꯣ ꯍꯥꯏꯗꯤ ꯄꯥꯁꯄꯣꯔꯠ ꯂꯥꯛꯄꯗꯣ ꯑꯩ ꯌꯥꯝ ꯊꯤꯅ ꯀꯨꯏꯅꯅꯦ ꯋꯥ ꯉꯥꯏꯔꯤꯁꯦ ꯊꯥ ꯑꯍꯨꯝ ꯍꯦꯜꯂꯒ ꯂꯥꯛꯑꯦ ꯑꯗꯨꯏꯁꯨ ꯑꯗꯨꯝ ꯐꯪꯉꯕꯅꯤꯅ ꯌꯥꯔꯦ
ꯌꯥꯔꯦ ꯏꯕꯦꯝꯃ ꯄꯥꯁꯄꯣꯔꯠ ꯂꯧꯕꯁꯦ ꯉꯁꯥꯏ ꯆꯍꯤ ꯇꯔꯥ ꯑꯇꯩ ꯄꯥꯁꯄꯣꯔꯠꯁꯦ ꯀꯩ ꯀꯩ ꯀꯩꯅꯣ ꯑꯗꯨ ꯂꯝ ꯂꯝꯒꯤ ꯃꯈꯥ ꯄꯣꯟꯗꯥꯏꯅꯦ
ꯅꯝ ꯅꯝꯒꯤ ꯃꯈꯥ ꯄꯣꯜꯂꯦ ꯍꯥꯏꯕꯨ ꯀꯩꯅꯣ
ꯂꯥꯏꯛ ꯅꯪ ꯄꯥꯁꯄꯣꯔꯠꯁꯦ ꯄꯥꯁꯄꯣꯔꯠ ꯑꯃ ꯁꯦꯝꯕꯁꯦ ꯂꯝ ꯂꯣꯏꯅꯃꯛꯇ ꯑꯗꯨꯝ ꯂꯣꯏꯅ ꯆꯠꯅꯗꯣꯏꯔꯕ
ꯂꯣꯏꯅꯃꯛ ꯆꯠ ꯆꯠꯅꯗꯣꯏꯅꯤ ꯀꯩꯅꯣ
ꯆꯠꯅꯗꯣꯏꯅꯦ ꯑꯣ ꯑꯩꯅ ꯃꯔꯣꯟꯃ ꯑꯩꯒꯤ ꯑꯩꯉꯣꯟꯗ ꯂꯩꯔꯤꯕ ꯀꯣꯛꯁꯤꯅ ꯀꯃꯥꯏ ꯍꯥꯏꯅꯤ ꯂꯝ ꯑꯃꯗꯅ ꯂꯥꯏꯛ ꯄꯥꯁꯄꯣꯔꯠ ꯇꯣꯉꯥꯟꯕ ꯑꯃ ꯃꯥꯒꯤ ꯂꯝꯗꯨꯒꯤ ꯄꯥꯁꯄꯣꯔꯠ ꯑꯃ ꯁꯦꯝꯗ ꯌꯥꯔꯣꯢ ꯀꯥꯏ
ꯇꯦ ꯆꯠꯂꯣ ꯄꯨꯂꯞꯀꯤꯅꯦ ꯑꯗꯨꯒꯤꯅꯦ ꯁꯤꯡꯗꯣꯛꯑꯣ ꯍꯥꯏꯔꯤꯁꯦ ꯀꯣꯏꯕ ꯇꯞꯇꯥꯏ ꯆꯠꯊꯔꯒ ꯑꯁ ꯏꯕꯦꯝꯃ ꯀꯣꯏꯕꯒꯁꯦ ꯍꯌꯦꯡꯋꯥꯏ ꯆꯠꯃꯤꯟꯅꯁꯤꯀꯣ
ꯆꯠꯃꯤꯟꯅꯁꯤ ꯆꯠꯃꯤꯟꯅꯁꯤ ꯌꯥꯔꯦ ꯏꯕꯦꯝꯃ ꯗꯥꯢꯔꯤ ꯂꯥꯡꯅꯨ ꯏꯕꯦꯝꯃ ꯅꯪꯅ ꯍꯥꯟꯅ ꯅꯌꯨꯝ ꯄꯥꯡꯊꯣꯛꯈ꯭ꯔꯗꯤ
ꯀꯔꯥꯏꯗꯒꯤ ꯌꯨꯝ ꯄꯥꯟꯕꯅꯣ ꯏꯕꯦꯝꯃ ꯆꯍꯤ ꯀꯨꯟꯊ꯭ꯔꯥ ꯍꯦꯜꯂꯒ ꯄꯥꯟꯒꯅꯤ ꯑꯩ ꯅꯤꯐꯨ ꯁꯨꯔꯝꯗꯥꯏꯗ
ꯌꯥꯔꯦ ꯏꯕꯦꯝꯃ ꯍꯥꯟꯅ ꯀꯩ ꯑ ꯎꯝ ꯔꯁꯑꯣꯕꯥ ꯍꯥꯟꯅ ꯐ꯭ꯔꯤꯖ ꯇꯧꯔ ꯊꯝꯕꯤ ꯗꯨ ꯇꯍꯧ ꯇꯧꯍꯧꯔꯣ ꯏꯕꯦꯝꯃ
ꯑꯗꯣ ꯑꯩ ꯏꯆꯥꯗꯤ ꯄꯣꯛꯑꯣꯢꯍꯦ
ꯅꯠꯇꯦ ꯅꯆꯥ ꯄꯣꯛꯄ ꯄꯣꯛꯇꯕ ꯌꯦꯡꯉꯣ ꯑꯩꯈꯣꯏ ꯇꯝꯃꯛꯏꯅꯦꯕ ꯐꯤꯖꯣꯗ ꯀꯃꯥꯏ ꯍꯥꯏꯇꯥꯕꯅꯤ ꯑꯩꯈꯣꯏꯒꯤ ꯅꯪꯒꯤ ꯑꯦꯛꯁꯦ ꯀꯩꯅꯣ ꯇꯧꯗꯣꯏꯅꯦꯕ ꯅꯪ ꯊꯔꯇꯤꯒꯤ ꯃꯇꯨꯡ ꯍꯦꯛ ꯆꯍꯤ ꯀꯨꯟꯊ꯭ꯔꯥꯒꯤ ꯃꯇꯨꯡ ꯑꯣꯏꯒꯤ ꯇꯔꯒꯗꯤ ꯀꯃꯥꯏ ꯍꯥꯢꯅꯤ ꯈꯤꯇꯪ ꯅꯪꯒꯤ ꯑꯦꯛꯁꯤꯒꯤ ꯀ꯭ꯋꯥꯂꯤꯇꯤ ꯍꯟꯊꯔꯛꯄ ꯍꯥꯏꯒꯗ꯭ꯔꯥ
ꯑꯗꯨ ꯇꯧꯋꯦꯕ ꯑꯗꯨꯒꯤꯅꯦꯕ ꯀꯣꯔꯤꯌꯥꯒꯩꯅ ꯀꯩꯅꯣ ꯑꯗꯨꯝ ꯂꯣꯏ ꯐ꯭ꯔꯤꯖ ꯇꯧꯔ ꯊꯝꯃꯤꯗꯣ ꯖꯦꯁꯤꯅꯒ ꯍꯥꯏꯕꯗꯣ
ꯎꯝ ꯎꯝ ꯎꯝ ꯑꯗꯨ ꯑꯃ ꯍꯧꯖꯤꯛꯀꯥꯟ ꯏꯟꯁ ꯇꯥ ꯔꯤꯜꯗꯒ ꯑꯃ ꯌꯥꯝ ꯊꯣꯛꯅꯔꯛꯇꯥꯏꯅꯦ ꯅ꯭ꯌꯨꯁ ꯁ꯭ꯇꯗꯤ ꯐꯥꯎꯟ ꯇꯧꯕꯗ ꯅꯨꯄꯤ ꯒꯤ ꯑꯥ ꯀꯩꯅꯣ ꯑꯦꯛꯇꯣ ꯀ꯭ꯋꯥꯂꯤꯇꯤ ꯍꯟꯊꯔꯛꯄ ꯅꯠꯇꯦ ꯅꯨꯄꯥꯒꯤ ꯁ꯭ꯄꯔꯝꯗꯣ ꯑꯣꯏꯅ ꯍꯟꯊꯔꯛꯄꯅꯦ ꯈꯣꯠꯄꯅꯦꯅ
ꯅꯨꯄꯥꯒꯤꯁꯨ ꯍꯟꯗꯔꯤꯅꯦꯕ ꯅꯨꯄꯥꯒꯤ ꯍꯟꯗꯔꯛ ꯄꯒꯤ ꯀꯩ ꯍꯥꯏꯇꯥꯔꯦ ꯀꯩꯅꯣ ꯈꯔ ꯊꯣꯛꯂꯛꯄꯅꯦꯕ ꯑꯗꯨ ꯅꯨꯄꯤꯒꯤꯁꯦ ꯍꯥꯟꯅ ꯍꯧꯅ ꯑꯗꯨꯝ ꯑꯗꯥꯢꯅ ꯀ꯭ꯋꯥꯂꯤꯇꯤꯁꯦ ꯍꯟꯗꯔꯒ ꯀꯩ ꯍꯥꯢꯇꯥꯔꯦ ꯅꯪꯒꯤꯗ ꯀꯩꯅꯣ ꯅꯝꯕꯔ ꯃꯁꯤꯡ ꯑꯃ ꯌꯥꯎꯖꯈ꯭ꯔꯕꯅꯦꯕ ꯄꯨꯊꯣꯔꯛꯏꯅꯦꯕ ꯕꯥꯏꯔꯣꯗ ꯇꯝꯃꯤꯗꯅ ꯑꯗꯨꯗꯣ ꯑꯩꯈꯣꯏꯅ ꯍꯟꯗꯛ ꯑꯃꯨꯛ ꯀꯩꯅꯣ ꯇꯝꯊꯔꯛꯄꯗ ꯐꯤꯖꯣꯗ ꯇꯥꯛꯄꯗ ꯑꯗꯨꯥꯏꯅ ꯇꯧꯋꯦ ꯑꯗꯨꯒꯤꯅꯦ ꯉꯥ ꯈꯔ ꯈꯔ ꯉꯟꯅ ꯄꯥꯅꯍꯧ ꯈꯣꯠꯍꯧ ꯀꯥꯏꯅꯒ ꯑꯍꯜ ꯂꯃꯟ ꯍꯥꯏꯅꯔꯝꯃꯤꯁꯦ ꯀꯥꯏꯅ ꯇꯧꯅꯩꯗꯣ